ꯇꯥꯏꯌꯦ
ꯇꯥꯕ꯭ꯔꯣ
ꯇꯥꯏꯌꯦ ꯇꯥꯏꯌꯦ ꯑꯩ ꯆꯥꯛ ꯆꯥꯔꯝꯕꯅꯦ
ꯆꯥꯛ ꯆꯥꯕ ꯑꯣꯏꯔꯕ꯭ꯔꯣ ꯀꯔꯤ ꯍꯤꯟꯖꯥꯡ ꯆꯥꯕ꯭ꯔꯣ
ꯍꯪ ꯀꯔꯤ ꯍꯤꯟꯖꯥꯡꯔ ꯈꯪ ꯗꯦꯅꯦ ꯑꯃ
ꯁꯧꯒ꯭ꯔꯤ ꯑꯃꯥꯟꯕꯤꯔꯣ
ꯎꯝ ꯁꯧꯒ꯭ꯔꯤꯗꯤ ꯅꯠꯇꯦ ꯊꯥꯎ ꯉꯧꯕ ꯏꯟꯖꯥꯡꯅꯤ ꯑꯗꯨ ꯅꯣꯏ ꯃꯤꯛꯁ ꯇꯧꯋꯦ ꯑꯗꯨ ꯆꯥꯔꯒ ꯂꯩ ꯊꯥꯎ ꯑꯣꯏꯕꯒꯤꯀꯣ ꯆꯥꯅꯤꯡ ꯆꯥꯅꯤꯡꯗ ꯆꯥꯔ ꯂꯩ
ꯑꯣꯈꯦ
ꯅꯣꯢꯗꯤ
ꯑꯩꯗꯤ ꯉꯔꯥꯡꯒꯤ ꯌꯦꯟꯖꯥꯡ ꯆꯥꯏ ꯑꯂꯨꯒ ꯌꯦꯟꯅꯞ ꯀꯪꯕꯒꯤ ꯏꯟꯖꯥꯡꯗꯣ
ꯎꯝ ꯍꯧꯋꯦꯅ
ꯍꯥꯎꯋꯦ ꯍꯥꯎꯋꯦ
ꯁꯥ ꯌꯥꯎ ꯁꯥ ꯌꯥꯎꯔꯤꯗꯤ ꯑꯗꯨꯝ ꯍꯥꯎꯕꯅꯤꯗ
ꯑꯩꯗꯤ ꯍꯥꯎꯇ꯭ꯔꯦ
ꯀꯩꯅꯣ ꯅꯪ ꯍꯥꯎꯇ꯭ꯔꯦ ꯍꯥꯏꯕꯗꯤ
ꯑꯩꯈꯣꯏꯒꯤꯗꯤ ꯍꯥꯎꯇ꯭ꯔꯦꯕ
ꯑꯣ ꯀꯩꯅꯣꯝꯃ ꯎꯝ ꯁꯤꯖꯤ ꯄꯤ ꯍꯥꯏꯕꯗꯣ ꯈꯪꯕ꯭ꯔꯣ ꯍꯧꯖꯤꯛ ꯌꯥꯝ ꯐꯥꯎꯕ ꯏꯟꯗꯤꯌꯥꯒꯤ ꯑꯃ ꯇꯧꯕꯗꯣ ꯀꯣꯔꯀꯣꯁꯀꯤ ꯇꯧꯕꯗꯣ
ꯖꯟꯇꯥ ꯄꯥꯔꯇꯤꯒꯤꯗꯨꯔꯣꯕ
ꯎꯝ ꯍꯣꯏ ꯍꯣꯏ ꯍꯣꯏ ꯑꯗꯨꯝ ꯍꯣꯏ ꯑꯗꯨꯝ ꯈꯪꯕ꯭ꯔꯥ ꯍꯪꯕꯅꯤꯗ
ꯑꯗꯨ ꯀꯩꯗꯧꯔꯦ
ꯀꯩꯁꯨ ꯇꯧꯗꯦ ꯅꯨꯡꯉꯥꯏꯕ꯭ꯔꯣꯕꯅꯤꯗ ꯌꯦꯡꯕꯗ
ꯑꯥ ꯌꯥꯔꯦ ꯑꯩ ꯍꯟꯗꯛ ꯑꯁ ꯆꯥꯛ ꯁꯨꯃꯥꯏꯅ ꯌꯥꯝ ꯌꯥꯝ ꯂꯦꯝꯃꯤꯗ
ꯌꯥꯝ ꯌꯥꯝ ꯂꯦꯝꯃ ꯆꯥꯕꯤꯌꯨ ꯉꯔꯥꯡꯁꯨ ꯕꯣꯜ ꯌꯦꯡꯒꯅꯤ ꯑꯦꯅ ꯍꯥꯏꯔꯒ ꯇꯨꯝꯊꯣꯛꯈꯤꯕ ꯃꯥꯜꯂꯦꯅꯦ
ꯑꯩꯗꯣ ꯍꯥꯐ ꯍꯥꯐ ꯌꯧꯈ꯭ꯔꯦ ꯑꯗꯨꯒ ꯌꯦꯡꯉꯦ ꯌꯦꯡꯉꯦ ꯑꯩꯗꯣ ꯇꯨꯝꯅꯤꯡꯕꯗꯤ ꯍꯧꯔꯕꯅꯦꯕ ꯑꯩꯁꯦ ꯏꯁꯤꯡꯗꯣ ꯊꯛꯀꯦ ꯍꯥꯏꯔ ꯏꯁꯤꯡꯁꯨ ꯂꯩꯔꯝꯗꯕ ꯑꯃꯨꯛ ꯂꯧꯕ ꯊꯣꯛꯄ ꯇꯟꯈ꯭ꯔꯕ ꯗꯣ ꯌꯦꯡꯉꯦ ꯌꯦꯡꯉꯦ ꯌꯦꯡꯉ ꯀꯃꯥꯏꯅ ꯇꯨꯝꯈꯤꯕꯅꯣ ꯑꯩ ꯈꯪꯗ꯭ꯔꯦ ꯍꯧꯒꯠꯂꯛꯄꯗ ꯄꯨꯡ ꯇꯔꯨꯛ ꯇꯔꯝꯃꯦ ꯗ꯭ꯔꯦꯗ
ꯈꯪꯉꯣꯏꯗ ꯈꯪꯉꯣꯏꯗ ꯑꯗꯣ ꯍꯔꯥꯎꯕ꯭ꯔꯣ ꯍꯧꯎꯒꯠꯄꯗ
ꯍꯔꯥꯎꯕ꯭ꯔꯥ ꯍꯥꯏꯕꯗꯤ ꯀꯩꯅꯣ
ꯑꯗꯣ ꯍꯔꯥꯎꯕ꯭ꯔꯥ ꯍꯥꯏꯕꯗꯤ ꯐꯨꯠꯕꯣꯜ ꯅꯪ ꯍꯧꯒꯠꯄꯗꯤ ꯃꯦꯠꯁ ꯌꯦꯡꯗ꯭ꯔꯣ ꯃꯦꯠꯁ ꯐꯨꯠꯕꯣꯜ ꯔꯤꯖꯜ
ꯌꯦꯡꯉꯦ ꯌꯦꯡꯉꯦ ꯑꯇꯣꯞꯄ ꯃꯤꯅ ꯉꯝꯈ꯭ꯔꯦꯅ
ꯑꯇꯣꯞꯄ ꯃꯤꯅ ꯉꯈ꯭ꯔꯦ ꯑꯇꯣꯞꯄ ꯃꯤꯅ ꯉꯝꯈ꯭ꯔꯦꯅ ꯍꯥꯏꯕꯗꯤ ꯀꯩꯅꯣ
ꯑꯁ ꯔꯣꯅꯥꯜꯗꯣ ꯈꯣꯏꯗꯣ ꯉꯝꯗ꯭ꯔꯦ ꯍꯥꯏꯕꯅꯤꯅꯦ
ꯇꯧꯕ
ꯑꯩꯗꯤ ꯏꯁꯄꯦꯟꯗ ꯇꯧꯕꯤꯕꯅꯤꯅꯦ ꯑꯗꯨ ꯉꯝꯈ꯭ꯔꯦ
ꯑꯗꯨ ꯏꯁꯄꯦꯟꯅ ꯉꯝꯃꯗꯤ ꯀꯃꯥꯏꯅ ꯏꯁꯄꯦꯟꯅ ꯉꯝꯃꯗꯤ ꯀꯃꯥꯏꯅ ꯑꯗꯨ ꯄꯅ ꯉꯝꯕ
ꯑꯗꯣ ꯏꯁꯄꯦꯟꯅ ꯉꯝꯕꯅꯤꯅꯦ
ꯑꯗꯣ ꯏꯁꯄꯦꯟꯅ ꯉꯝꯃꯅꯤꯅ ꯑꯇꯣꯞꯄꯅ ꯉꯝꯃꯦ ꯍꯥꯏꯗꯤ ꯑꯗꯨꯗꯤ
ꯋꯥ ꯌꯥꯝ ꯌꯦꯠꯂꯦ ꯍꯦ ꯅꯪ ꯀꯔꯤꯒꯤꯔꯣ ꯇꯧꯗꯦ ꯇꯧꯗꯦ ꯑꯩ ꯉꯔꯥꯡ ꯌꯦꯡꯕꯗꯨ ꯏꯁꯄꯦꯟ ꯁꯅꯞ ꯌꯦꯡꯕꯅꯦ ꯑꯗꯨꯝ ꯃꯣꯏ ꯑ ꯕꯣꯜ ꯀꯥꯎꯕꯗꯣ ꯌꯥꯝ ꯍꯥꯏꯗꯤ ꯕꯣꯜ ꯑꯝꯐꯥꯎ ꯆꯟꯗꯦꯕ ꯐꯥꯔꯁꯀꯤꯗꯣ ꯑꯗꯨꯝ ꯊꯩꯌꯦꯅꯦ ꯐꯖꯅ ꯆꯪꯕꯁꯨ ꯉꯝꯗꯦꯅꯦ
ꯑꯩ ꯀꯩꯅꯣꯝ ꯑꯩ ꯅꯪꯒꯨꯝꯅ ꯀꯩꯅꯣꯝꯃ ꯍꯥꯏꯔꯛꯀꯦꯅꯦ
ꯍꯥꯏꯌꯣ
ꯑꯦꯛꯖꯥꯝꯄꯜꯗ ꯀ ꯀꯔꯤ ꯍꯥꯏꯁꯤꯔꯥ ꯅꯣꯏꯒꯤ ꯅꯣꯏ ꯖꯥꯇꯤꯅ ꯕꯣꯜꯁꯅꯥꯏ ꯍꯥꯏꯁꯦꯕ
ꯎꯝ
ꯑꯗꯨꯒ ꯑꯥ ꯑꯥ ꯑꯩꯒꯤ ꯖꯥꯇꯤ ꯑꯩꯈꯣꯏ ꯑꯩꯈꯣꯏ ꯖꯥꯇꯤ ꯑꯅꯤꯒꯤ ꯕꯣꯜ ꯁꯅꯥꯏ ꯍꯥꯏꯁꯦꯕ ꯑꯗꯨ ꯑꯩꯒꯤ ꯖꯥꯇꯤ ꯍꯥꯏꯔꯣꯏꯁꯦ ꯖꯣꯀ꯭ꯔꯣꯜ ꯕꯣꯏꯈꯣꯏ ꯖꯥꯇꯤ ꯍꯥꯏꯔꯁꯦ
ꯎꯝꯎꯝ
ꯋꯥꯔꯤꯗꯨ ꯀꯩꯅꯣ ꯇꯧꯔꯦꯕ ꯑꯗꯨꯒ ꯑꯩꯅ ꯅꯪꯒꯤ ꯅꯣꯏ ꯖꯥꯇꯤꯒꯤ ꯑꯩꯅ ꯁꯞꯄꯣꯔꯠ ꯇꯧꯕꯤꯕ ꯑꯃꯗꯨ ꯇꯧꯗꯕ ꯑꯗꯨꯗ ꯅꯪ ꯀꯃꯥꯏꯟ ꯇꯧꯔꯒꯦ ꯀꯅꯥꯅ ꯉꯝꯕ꯭ꯔꯥ ꯍꯥꯡꯉꯗꯤ ꯑꯩꯅ ꯑꯃꯗꯨꯅ ꯉꯝꯈ꯭ꯔꯦ ꯍꯥꯏꯔꯗꯤ ꯀꯔ ꯀꯅꯥꯔꯥ ꯃꯥꯟꯕ꯭ꯔꯥ
ꯈꯪꯗꯦ ꯈꯪꯗꯦ ꯅꯪꯒꯤ ꯑꯗꯨꯒꯨꯝꯕ ꯑꯩꯅ ꯁꯞꯄꯣꯔꯠ ꯇꯧꯅꯤ ꯍꯥꯏꯕ ꯃꯤꯗꯨ ꯑꯗꯨꯝ ꯇꯧꯔꯦꯅ ꯉꯔꯥꯡꯗꯒꯤ ꯍꯥꯏꯕꯗꯨꯗꯤ
ꯈꯪꯉꯤꯅꯦ ꯈꯪꯉꯤꯅꯦ ꯑꯃꯗꯨꯅ ꯉꯝꯈ꯭ꯔꯦ ꯍꯥꯏꯌꯦꯅꯦ ꯈꯪꯉꯤꯅꯦ ꯁꯞꯄꯣꯔꯠ ꯇꯧꯕ ꯅꯪ
ꯑꯩ ꯉꯔꯥꯡ ꯁꯄꯦꯟꯗ ꯁꯞꯄꯣꯔꯠ ꯇꯧꯕꯒꯤ ꯃꯣꯏꯅ ꯁꯥꯟꯅꯕꯗꯨ ꯌꯦꯡꯕ ꯅꯠꯇ꯭ꯔꯣ ꯐꯖꯅ
ꯌꯦꯡꯗꯦ ꯇꯪꯈꯥꯏꯗ ꯇꯨꯝꯈ꯭ꯔꯒ ꯌꯦꯡꯉꯦ ꯍꯥꯏ
ꯈ꯭ꯔꯦ ꯍꯥꯐ ꯃꯇꯨꯡ ꯐꯥꯎ ꯑꯩꯅ ꯌꯦꯡꯕꯅꯦ ꯅꯃꯥꯟꯅꯕꯗ ꯍꯪꯉꯣ ꯍꯩꯄꯥꯗꯤ
ꯍꯧꯋꯦ ꯑꯃꯨꯛꯀ
ꯑꯗꯨꯅꯤꯅꯦ ꯊꯥꯖꯗꯗꯤ ꯍꯪꯉꯣ ꯁꯤꯅꯤꯒꯤ ꯃꯥꯅ ꯑꯩꯉꯣꯟ ꯍꯥꯐ ꯃꯇꯝꯗ ꯑꯩꯉꯣꯟꯗ ꯃꯦꯁꯦꯁ ꯊꯥꯕꯅꯦꯕ
ꯑꯣ ꯃꯦꯁꯦꯁꯁꯦ ꯌꯥꯝ ꯊꯥꯕꯤꯕ꯭ꯔꯣ ꯅꯣꯏ ꯐꯖꯅ ꯊꯥꯔ ꯊꯥꯅꯔꯨꯗꯅ ꯑꯩ ꯍꯥꯡꯗ꯭ꯔꯁꯨ ꯌꯥꯏ ꯀꯩꯅꯣ
ꯁꯦꯁ ꯋꯥꯔꯤꯁꯦ
ꯌꯍꯥ
ꯇꯧꯋꯤꯗꯀꯣ ꯇꯧꯋꯤꯗꯀꯣ
ꯑꯩꯅ ꯀꯔꯤ ꯇꯧꯕ꯭ꯔꯣ ꯅꯪꯅꯁꯨ ꯋꯥꯔꯤ ꯁꯥꯟꯅꯧ ꯍꯥꯏꯔꯒ ꯄꯤꯌꯦ ꯑꯗꯨ ꯃꯇꯨꯡꯗ ꯑꯩꯅꯁꯨ ꯁꯥꯟꯅꯗꯦ ꯑꯗꯨ ꯃꯇꯨꯡꯗ ꯃꯊꯟꯇ ꯋꯥꯔꯤ ꯁꯥꯕ ꯐꯪꯕꯅꯦ ꯅꯪꯅ ꯄꯤꯕ ꯉꯥꯛꯇꯅꯦ
ꯇꯥ ꯈꯪꯉꯦ ꯈꯪꯉꯦ ꯅꯪꯗꯤ ꯅꯪꯗꯤ ꯑꯩꯈꯣꯏ ꯃꯤꯁꯤ ꯁꯤꯔꯗꯤ ꯍꯔꯥꯎꯒꯅꯤ ꯈꯪꯉꯦ ꯅꯪ
ꯀꯔꯤ ꯉꯁꯤꯗꯤ ꯌꯦꯡꯒꯅꯤꯅ ꯑꯩ ꯃꯦꯁꯤꯅꯦ ꯍꯩ ꯄꯥ ꯌꯥꯝ ꯁꯥꯏꯑꯦ ꯅꯪ ꯃꯤ ꯑꯥꯔꯖꯦꯟꯇꯤꯅꯥ ꯅꯍꯥꯟꯗꯒꯤ ꯕꯣꯜ ꯌꯦꯡꯉꯒ ꯍꯩꯄ ꯌꯥꯝ ꯁꯥꯏꯌꯦ
ꯑꯉꯥꯡꯗꯣ ꯁꯤꯔꯒ ꯔꯣꯅꯥꯜꯗꯣ ꯁꯤꯔꯒ ꯁꯤꯕ ꯍꯥꯏꯕꯗꯤ ꯄꯣꯔꯒ ꯃꯥ ꯅꯨꯡꯉꯥꯏꯇꯦ ꯍꯥꯏꯔꯤꯌꯦ ꯈꯪꯉꯤꯅꯦ ꯈꯪꯉꯤꯅꯦ
ꯑꯩ ꯉꯁꯤꯗꯤ ꯕꯣꯜ ꯐꯖꯅ ꯌꯦꯡꯒꯅꯤꯍꯦ ꯃꯦꯁꯤ ꯁꯞꯄꯣꯔꯠ ꯇꯧꯕꯅꯦ ꯑꯩꯅ ꯅꯪ ꯀꯣ ꯈꯟꯅꯕ ꯌꯥꯝ ꯍꯧꯅꯤꯡꯒꯅꯨꯀꯣ
ꯈꯪꯉꯦ ꯈꯪꯉꯦ ꯅꯪ
ꯑꯩ ꯑꯩ ꯍꯧꯖꯤꯛꯀꯥꯟ ꯍꯧꯖꯤꯛꯀꯥꯟ ꯑꯩꯒꯤ ꯆꯤꯟꯁꯤ ꯌꯥꯝ ꯋꯥꯏꯑꯦꯕ ꯋꯥ ꯉꯥꯡꯃꯟꯕꯒꯤ ꯑꯗꯨꯒ ꯑꯃꯨꯛꯀ ꯆꯥꯛꯁꯨ ꯐꯖꯅ ꯆꯥꯗ꯭ꯔꯦ ꯑꯩ ꯍꯟꯗꯛꯇꯤ ꯐꯖꯅ ꯀꯪꯈ꯭ꯔꯦꯅꯤ ꯈꯪꯈ꯭ꯔꯣ ꯑꯩꯒꯤ ꯑꯥ ꯖꯤꯟꯁ ꯀꯨꯝꯕꯗꯣ ꯂꯣꯏꯅ ꯂꯨꯁ ꯇꯧꯈ꯭ꯔꯦ ꯍꯔꯥꯎꯕꯗꯨꯒ ꯑꯌꯨꯛ
ꯐꯔꯦ ꯐꯔꯦ ꯋꯥ ꯉꯥꯡꯕ ꯌꯥꯝ ꯋꯥꯔꯦ ꯍꯥꯏꯗꯤ ꯑꯩ ꯀꯔꯤꯁꯨ ꯍꯥꯏꯔꯔꯣꯏꯒꯦ
ꯑꯁ ꯌꯥꯔꯦ ꯀꯣ ꯅꯪꯁꯦ ꯐꯥꯒꯤ ꯇꯧꯒꯅꯤ ꯑꯃꯨꯛꯀ ꯁꯤꯔꯦꯁꯁꯨ ꯃꯥꯟꯒꯅꯤ ꯑꯃꯨꯛꯇ ꯐꯥꯒꯤ ꯇꯧꯒꯅꯤ ꯀꯔꯤꯃꯤꯔꯣ
ꯈꯔ ꯖꯥꯔꯦꯀꯣ ꯍꯥꯏꯕꯗꯤ ꯀꯩꯅꯣ
ꯖꯥꯔꯦ ꯍꯥꯢꯕꯅꯦ ꯖꯥꯔꯦ
ꯖꯥꯔꯦ ꯍꯥꯏꯌꯦ ꯍꯣꯏꯅꯦ ꯍꯣꯏꯅꯦ ꯅꯪꯅ ꯌꯥꯏꯌꯦ ꯍꯥꯢꯔꯗꯤ ꯌꯥꯏꯑꯦ ꯇꯧꯔꯣꯏꯒꯦꯅꯦ
ꯅꯣꯛꯅꯤꯡꯏꯗ ꯑꯃ ꯎꯝ ꯑꯁꯨꯃꯥꯏꯅ ꯉꯥꯡꯉꯤ ꯖꯥꯔꯦ ꯍꯥꯏꯗꯤ ꯖꯥꯔꯦ ꯍꯥꯏꯕꯗꯣ ꯃꯤ ꯑꯇꯣꯞꯄ ꯖꯥꯇꯤ ꯑꯃꯅ ꯉꯥꯡꯕꯅꯦꯕꯀꯣ ꯑꯗꯨꯒꯤ ꯑꯩꯅ ꯃꯇꯧ ꯇꯝꯕꯤꯕꯅꯤꯗ
ꯇꯨꯂꯣꯟ ꯉꯥꯡꯕ ꯃꯤꯁꯨ ꯇꯝꯄꯥꯛꯇ ꯂꯩꯕ ꯃꯤꯁꯨ ꯖꯥꯔꯦ ꯌꯥꯔꯦ ꯇꯣꯉꯥꯟ ꯑꯣꯢꯅ
ꯌꯥꯔꯦ ꯍꯥꯏꯕ ꯑꯩꯗꯤ ꯖꯥꯔꯦꯗꯤ ꯍꯥꯏꯗꯦ ꯅꯪꯁꯨ
ꯖꯥꯔꯦ ꯍꯥꯏꯕꯅꯦꯍꯦ ꯀꯩꯅꯣꯅꯦ ꯌꯥꯔꯦꯀꯣ ꯍꯥꯏꯒꯗꯧꯕꯗ ꯖꯥꯔꯦꯀꯣ ꯍꯥꯏꯕꯅꯦꯕ ꯑꯗꯨ ꯆꯞ ꯃꯥꯟꯅꯩ ꯆꯞ ꯃꯥꯟꯅꯩ ꯀꯩꯅꯣ ꯑꯗꯨꯝ ꯑꯂꯥꯟ ꯑꯂꯥꯟꯕ ꯂꯩꯇꯦ ꯗꯅ ꯂꯥꯟꯗꯦꯗ ꯂꯥꯟꯕ ꯑꯩꯗꯤ ꯑꯅꯤꯃꯛ ꯑꯗꯨꯝ ꯒ꯭ꯌꯥꯟ ꯇꯥꯏꯌꯦꯗ ꯑꯗꯨꯕꯨ ꯉꯥꯎꯕꯁꯤꯗꯤ ꯌꯨꯠ ꯍꯥꯏꯔꯒ ꯖꯨꯠ ꯀ꯭ꯂꯕ ꯍꯥꯏꯕꯗ ꯌꯨꯠ ꯀ꯭ꯂꯕ ꯍꯥꯏꯔꯒ ꯖꯨꯠ ꯀ꯭ꯂꯕ ꯍꯥꯏꯕꯗꯨꯅꯤ
ꯃꯥꯅꯤ
ꯑꯣ
ꯉꯁꯤ ꯂꯥꯏꯔꯤꯛ ꯄꯥꯈ꯭ꯔꯕꯣ
ꯄꯥꯗ꯭ꯔꯤ ꯍꯧꯖꯤꯛ ꯀꯨꯏꯔꯔꯣꯏ ꯄꯥꯔꯅꯤ
ꯄꯥꯕꯤꯌꯨ ꯄꯥꯕꯤꯌꯨ ꯉꯁꯤꯗꯤ ꯕꯣꯜ ꯉꯟꯅ ꯂꯩꯕꯒꯤ ꯑꯩꯁꯨ ꯑꯆꯥꯄꯣꯠ ꯈꯔꯗꯤ ꯂꯩꯔꯅꯤ
ꯑꯩꯈꯣꯏꯁꯨ ꯆꯥꯅꯤꯡꯉꯥꯏ ꯊꯛꯅꯤꯡꯉꯥꯏ ꯈꯔ ꯂꯩꯔꯒ ꯊꯝꯒꯦ ꯃꯆꯤꯟ ꯈꯔ ꯁꯥꯊꯤꯅꯤꯉꯥꯏ
ꯅꯪꯒꯤ ꯕꯣꯜꯁꯦ ꯀꯅꯥ ꯀꯅꯥ ꯌꯦꯡꯕ꯭ꯔꯥ
ꯀꯅꯥ ꯀꯅꯥ ꯌꯦꯡꯒꯅꯤ ꯑꯩꯒ ꯑꯩꯒꯤ ꯅꯨꯄꯤ ꯀꯨꯟꯇꯔꯦꯠꯀ ꯌꯦꯡꯉꯦ ꯅꯪ ꯂꯩꯇꯦ ꯅꯪ ꯀꯨꯟ ꯅꯤꯄꯥꯟ ꯁꯨꯅꯤꯡꯉꯥꯏ ꯂꯥꯛꯑꯣ ꯍꯥꯢꯔ
ꯅꯪꯒꯤ ꯅꯨꯄꯤꯒ ꯌꯦꯡꯉꯝꯒꯅꯤꯅꯦ ꯅꯪꯗꯤ ꯅꯩꯕꯅꯤꯅ
ꯌꯥꯝ ꯂꯩꯕꯅꯤꯗ ꯑꯩꯈꯣꯏꯗꯤ
ꯈꯪꯢꯗ ꯑꯩꯈꯣꯢꯁꯨ ꯂꯩꯌꯦ ꯍꯥꯏꯕ
ꯈꯪꯉꯝ ꯃꯅꯤ ꯅ
ꯑꯧ ꯑꯩꯗꯤ ꯌꯥꯝ ꯈꯪꯕꯅꯦ ꯑꯁ ꯉꯔꯥꯡꯗꯣ ꯑꯩ ꯏꯊꯟꯇ ꯑꯩꯗꯣ ꯏꯅꯥꯎꯅꯨꯄꯤ ꯑꯃꯒ ꯇꯨꯝꯕꯅꯦꯕ ꯑꯩꯈꯣꯏ ꯀꯀꯥ ꯈꯣꯏ ꯂꯥꯛꯄꯒꯤ ꯇꯨꯝꯕ ꯆꯟꯗꯕꯒꯤ
ꯎꯝ
ꯃꯉꯣꯟꯗꯁꯨ ꯕꯣꯜ ꯌꯦꯡꯁꯦ ꯍꯥꯔꯒ ꯃꯥ ꯌꯥꯗꯕꯀꯣ ꯏꯊꯟꯗ ꯌꯦꯡꯕꯗꯣ ꯕꯣꯔꯤꯡ ꯆꯨꯕ ꯑꯃꯨꯛꯀ ꯃꯣꯏꯗꯤ ꯕꯣꯜ ꯌꯦꯡꯕ ꯃꯤ ꯅꯠꯇꯦꯕ
ꯎꯝ
ꯑꯗꯨꯒꯤ ꯃꯤꯅ
ꯕꯣꯜ ꯌꯦꯡꯕ ꯃꯤꯒ ꯌꯦꯡꯉꯣꯗꯅ ꯅꯨꯄꯥ ꯑꯣꯏꯔꯁꯨ
ꯂꯩꯇꯦ ꯏꯅꯥꯎꯅꯨꯄꯥ ꯑꯥꯗ ꯇꯨꯝꯃꯦ ꯅꯍꯥꯟꯃꯨꯛꯇꯤ ꯑꯩꯈꯣꯏ ꯀꯥꯗ ꯇꯨꯝꯕꯅꯦ ꯑꯗꯨ ꯍꯟꯗꯛꯇꯣ ꯑꯃꯨꯛꯀ ꯃꯤ ꯗꯣ ꯌꯥꯝꯃꯛꯄꯒꯤ ꯑꯃꯨꯛꯀ ꯃꯥ ꯑꯁꯣꯝ ꯁꯥꯏꯗꯠꯇ ꯇꯨꯝꯕ ꯆꯠꯈ꯭ꯔꯦ ꯃꯃꯥꯟꯅꯕ ꯈꯣꯏꯒ ꯏꯅꯥꯎꯅꯨꯄꯥ ꯂꯩꯔꯗꯤ ꯏꯅꯥꯎꯅꯨꯄꯥꯒ ꯌꯦꯡꯒꯗꯕꯅꯦꯕ ꯃꯥꯁꯨ ꯌꯦꯡꯕꯅꯦꯕ
ꯑꯣꯀꯦ ꯑꯩ ꯀꯩꯅꯣꯃ ꯑꯩ ꯅꯪꯕꯨ ꯀꯩꯅꯣꯝꯃ ꯍꯥꯡꯒꯦ ꯑꯗꯨꯗꯤ ꯀꯣ
ꯍꯪꯉꯣ ꯍꯪꯉꯣ
ꯅꯪꯁꯦ ꯂꯨꯍꯣꯡꯈ꯭ꯔꯦꯅ ꯈꯜꯂꯣꯀꯣ
ꯎꯝ
ꯑꯗꯨꯝ ꯑꯗꯨꯝ ꯀꯣꯏꯁꯟꯅꯤꯗ ꯁꯦꯡꯅ ꯑꯗꯨꯝ ꯀꯔꯤ ꯍꯥꯏꯁꯤꯔꯥ ꯀꯣꯏꯁꯟ ꯑꯗꯨꯝ ꯀꯔꯤ ꯄ꯭ꯔꯃꯥꯟ ꯁꯥꯕꯗꯅꯤꯗ ꯑꯗꯨꯗ ꯅꯪ ꯁꯦ ꯑꯥ ꯎꯝ ꯀꯔꯤ ꯍꯥꯏꯖꯤꯔꯒꯣ ꯍꯧꯖꯤꯛ ꯀꯔꯤꯕ ꯖꯒꯥ ꯍꯥꯏꯁꯤꯔꯣ ꯏꯁꯤꯡ ꯍꯥꯏꯔꯒꯦꯅꯦ ꯏꯁꯤꯡꯗ ꯃꯤ ꯃꯌꯥꯝ ꯂꯨꯞꯀꯦ ꯂꯨꯞꯀꯦꯅ ꯂꯩꯔꯕ ꯅꯪꯅ ꯍꯤꯗꯣ ꯃꯤ ꯑꯅꯤꯈꯛꯇ ꯇꯣꯡꯕ ꯌꯥꯕ ꯑꯗꯨ ꯅꯪꯅ ꯍꯤꯗꯨꯗ ꯅꯪꯅ ꯊꯧꯔꯛꯄ
ꯎꯝ
ꯑꯗꯨ ꯊꯥꯔꯛꯄ ꯀꯥꯟꯗ ꯅꯪ ꯁꯦ ꯏꯁꯤꯡꯗ ꯂꯨꯞꯀꯦꯅ ꯂꯩꯕ ꯃꯤꯁꯤꯡꯗꯣ ꯑꯃ ꯑꯃ ꯂꯩꯔꯤꯀꯣ
ꯎꯝ
ꯅꯨꯄꯥ ꯑꯃ ꯂꯩꯔꯦ ꯑꯗꯨꯒ ꯄꯩꯁꯥꯁꯦ ꯀ꯭ꯔꯣꯔ ꯆꯥꯝꯃ ꯂꯩꯔꯦ ꯄꯩꯁꯥꯁꯨꯀꯣ ꯃꯤ ꯈꯛꯇ ꯅꯠꯇꯦ ꯀ꯭ꯔꯣꯔꯁꯨ ꯆꯥꯝꯃꯥ ꯂꯩꯔꯤꯀꯣ ꯑꯗꯨꯒ ꯅꯪꯒꯤ ꯅꯆꯥꯅꯨꯄ ꯍꯥꯏꯒꯦꯔ ꯅꯨꯆꯥꯅꯨꯄꯤ ꯍꯥꯏꯒꯦꯔꯥ ꯑꯗꯨꯁꯨ ꯑꯃ ꯂꯩꯔꯦ ꯑꯗꯨꯒ ꯎꯝ ꯅꯪꯒꯤ ꯃꯔꯨꯞ ꯑꯃ ꯂꯩꯕ ꯃꯔꯨꯞ ꯅꯨꯄꯤ ꯍꯥꯏꯁꯤꯔꯥ ꯑꯗꯨꯝ ꯑꯗꯨꯝ ꯃꯔꯛꯇ ꯀꯔꯝꯕꯗ ꯅꯪ ꯍꯥꯟꯅ ꯀꯟꯒꯦꯔꯥ ꯅꯠꯇ꯭ꯔꯒ ꯂꯧꯒꯦꯔꯥ ꯃꯇꯦꯡ ꯄꯥꯡꯕꯤꯒꯦꯔꯥ
ꯅꯃꯥ ꯂꯩꯔꯦ ꯅꯪꯒꯤ ꯃꯄꯥ ꯂꯩꯔꯦ ꯄꯩꯁꯥ ꯂꯩꯔꯦ ꯅꯪꯒꯤ ꯅꯨꯄꯥꯁꯨ ꯂꯩꯀꯣ
ꯍꯣꯏꯅꯦ ꯑꯦ ꯑꯩ ꯍꯥꯟꯅ ꯍꯥꯏꯒꯦꯅꯦ ꯑꯅꯤ ꯀꯅꯤꯡꯉꯥ
ꯈꯛꯇ
ꯑꯣ ꯅꯝꯃꯈꯠꯇꯨꯗꯤ ꯍꯦꯟꯃꯟ ꯂꯦ ꯍꯦ ꯅꯪꯁꯨ ꯁꯥꯕ ꯀꯣꯏꯁꯟꯅꯤꯅꯦ ꯅꯪꯒꯤꯗꯣ
ꯍꯥꯏꯌꯨꯅꯇꯣ ꯅꯪꯒꯤ ꯅꯨꯨꯄꯥ ꯀꯟꯒꯦꯔꯥ ꯅꯠꯇ꯭ꯔꯒ ꯅꯪꯒꯤ ꯑꯥ ꯃꯃꯥ ꯀꯟꯒꯦꯔꯥ ꯅꯠꯇ꯭ꯔꯒ ꯄꯩꯁꯥ ꯀꯟꯒꯦꯔꯥ ꯅꯆꯥꯅꯨꯄꯥ ꯅꯨꯄꯤ ꯀꯟꯒꯦꯔꯥ
ꯎꯝ ꯑꯅꯤꯒꯨꯝꯕ ꯍꯥꯏꯗꯤ ꯐꯒꯗꯕ ꯑꯅꯤꯗꯤ ꯀꯟꯕ ꯌꯥꯗꯕ ꯑꯃꯈꯛꯇꯅꯤ ꯀꯅꯥ ꯆꯨꯁ ꯇꯧ ꯁꯨꯔꯦ
ꯑꯗꯣ ꯍꯣꯏ ꯐꯔꯦꯅꯦ ꯑꯅꯤ ꯍꯥꯏꯅ ꯍꯥꯏꯔꯤꯁꯤꯅꯦ
ꯑꯅꯤꯗꯨꯗ ꯏꯃꯥꯒ ꯏꯃꯥꯒ ꯑꯩꯒꯤ ꯅꯨꯄꯥꯗꯨ ꯀꯟꯒꯦ
ꯑꯠꯁꯥ ꯅꯆꯥꯅꯨꯄꯥ ꯅꯨꯄꯤꯗꯨꯗꯤ ꯀꯜꯂꯔꯣꯏ
ꯀꯜꯂꯔꯣꯏ ꯎꯄꯥꯢ ꯂꯩꯇꯦ
ꯑꯁ
ꯑꯦ ꯑꯩ ꯂꯨꯄꯥ ꯀꯜꯂꯗꯤ ꯍꯌꯦꯡꯋꯥꯏ ꯑꯃꯨꯛ ꯄꯣꯛꯄ ꯌꯥꯏꯗꯅ ꯄꯦꯜꯂꯕꯅꯤꯅ ꯑꯁꯨꯃꯥꯏ ꯍꯥꯏꯔꯗꯤ ꯌꯥꯝ ꯄꯦꯜꯂꯝꯃꯅꯤꯅ
ꯑꯠꯆꯥ ꯌꯥꯏꯅꯦ ꯅꯪꯒꯤ ꯋꯥꯈꯜꯂꯣꯜꯟꯁꯨ ꯌꯥꯏ ꯌꯥꯏ ꯀꯥꯏꯗꯦ ꯑꯗꯨ ꯄꯩꯁꯥꯗꯨꯗꯤ ꯀꯣꯔ ꯆꯥꯝꯃꯗꯤ ꯃꯥꯡꯈ꯭ꯔꯦ
ꯃꯥꯡꯁꯅꯨꯗ ꯄꯩꯁꯥꯗꯤ ꯇꯥꯜꯂꯒ ꯐꯪꯕꯅꯤꯗ
ꯏꯃꯥ ꯍꯥꯏꯔꯒꯗꯤ ꯑꯗꯨꯝ ꯀꯩꯅꯣ ꯇꯧꯋꯦꯀꯣ ꯃꯣꯏꯁꯦ ꯍꯅꯨꯒꯦꯔꯥ ꯍꯅꯨꯔꯣꯏꯗꯔꯥ ꯀꯔꯤ ꯍꯥꯏꯁꯤꯔꯥ ꯏꯃꯥ ꯍꯥꯏꯔꯗꯤ ꯏꯃꯥꯁꯨ ꯌꯥꯝ ꯀꯟꯅꯤꯡꯉꯤꯀꯣ
ꯀꯟꯅꯤꯡꯉꯦꯅꯥ ꯏꯃꯥꯗꯤ ꯏꯃꯥꯅꯤꯅ ꯑꯩꯗꯤ ꯏꯃꯥ ꯌꯥꯝ ꯅꯨꯡꯁꯤ ꯃꯥꯅ ꯋꯥꯔꯛꯄꯗꯣ ꯑꯩꯅ ꯒ꯭ꯌꯥꯟ ꯇꯥꯕꯗ ꯂꯣꯏꯅ ꯈꯪꯪꯂꯛꯄꯅꯤꯅ ꯌꯥꯝꯅꯨꯡꯁꯤꯌꯦ ꯑꯗꯨꯒꯤ ꯑꯩꯗꯤ ꯑꯗꯨꯝ ꯏꯃꯥꯒꯤꯗ ꯃꯥ ꯑꯗꯨꯝ ꯄꯤꯌꯦꯗ ꯑꯩꯒꯤ ꯑꯗꯨꯝ ꯀꯩ ꯍꯥꯏꯒꯅꯤ ꯑꯩꯅ ꯑꯗꯨꯝ